ꯎꯝ ꯗꯨꯝ ꯃꯥꯅꯦ ꯑꯈꯣꯏꯗꯤ ꯍꯒꯥꯠꯄ ꯀꯨꯏꯈ꯭ꯔꯦ
ꯑꯩꯅ ꯍꯦꯟꯅ ꯀꯨꯏ ꯀꯨꯏꯔꯝꯃꯅꯤꯗ
ꯇꯔꯨꯛꯇ ꯍꯧꯒꯠ ꯂꯦꯗ
ꯏꯁ ꯅꯪ ꯀꯣꯛ ꯄꯥꯏꯁꯨ ꯄꯥꯏꯈꯠꯇ꯭ꯔꯒ
ꯅꯪ ꯀꯣꯜ ꯇꯧꯕ꯭ꯔꯥ ꯑꯩꯉꯣꯟꯗ ꯑꯁꯤꯗ
ꯅꯠꯇꯦꯗ
ꯑꯣ ꯈꯪꯗꯦ ꯑꯗꯨꯗꯤ ꯇꯧꯔꯛꯇꯦꯗ ꯇꯧꯔꯛꯑꯗꯤ ꯃꯤꯁꯀꯣꯜ ꯂꯩꯔꯝꯅꯤ
ꯅꯪ ꯐꯣꯟꯗꯣ ꯌꯥꯗꯕ ꯑꯣꯏꯔꯝꯅꯤ
ꯈꯪꯗꯦ ꯅꯪꯒꯤ ꯅꯔꯥ ꯑꯩꯒꯤꯅꯔꯥ
ꯀꯩ ꯖꯥꯡ ꯆꯥꯔꯒꯦ
ꯑꯁꯤ ꯑꯁ ꯕꯂꯣ ꯄꯣꯛꯑꯒ ꯁꯧꯒ꯭ꯔꯤꯗꯣ ꯁꯤꯡꯖꯨ ꯃꯦꯠꯂꯒ ꯑꯩꯈꯣꯏ ꯃꯤ ꯃꯔꯤ ꯆꯥꯏ
ꯍꯥꯎꯕ꯭ꯔꯣ
ꯁꯤꯡꯖꯨꯕꯨ ꯂꯩꯔꯗꯤ ꯍꯣꯏ ꯑꯗꯨꯝ ꯍꯥꯎꯋꯦꯗꯥ
ꯍꯧꯖꯤꯛ ꯈꯛꯇꯅꯣ ꯆꯪꯕ ꯀꯨꯏꯔꯦ
ꯎꯝ ꯍꯧꯖꯤꯛ ꯈꯛꯇ ꯆꯥꯕ ꯂꯣꯏꯔꯦ ꯅꯣꯏꯗꯤ
ꯆꯥꯛ ꯈꯛ ꯊꯣꯡ ꯗꯉꯥꯏꯔꯤꯗ
ꯆꯥꯗ꯭ꯔꯤꯕ꯭ꯔꯣ
ꯆꯥꯗ꯭ꯔꯤꯗ ꯍꯣꯏ
ꯅꯣꯏ ꯀ꯭ꯂꯥꯁ ꯍꯟꯅ ꯇꯠꯄ꯭ꯔ
ꯎꯝ
ꯍꯧꯖꯤꯦꯛ ꯇꯨꯝꯕ ꯃꯥꯜꯂꯦꯗ ꯅꯪꯒꯤꯁꯦ
ꯍꯣꯏ ꯇꯨꯝꯃ ꯂꯩꯌꯦꯗ ꯐꯃꯨꯡꯗ
ꯊꯦꯡꯅ ꯍꯧꯒꯠꯂꯒ ꯏꯁ ꯉꯟꯅ ꯍꯧꯒꯠꯄ ꯁꯥꯏꯌꯦꯅꯦ ꯅꯪ
ꯍꯧꯒꯠꯄꯗꯤ ꯀꯨꯏꯔꯦ
ꯈꯪꯉꯦꯗ ꯑꯗꯨꯗꯤ ꯈꯣꯏꯗꯤ ꯈꯔ ꯉꯟꯅ ꯇꯧꯔꯛꯑꯕ ꯌꯥꯗ ꯗ꯭ꯔꯣꯗꯨꯗꯤ
ꯑꯁ ꯑꯩꯗꯣ ꯅꯪ ꯍꯧꯒꯠꯈꯤꯔꯣꯏꯗ꯭ꯔꯅ
ꯁꯦꯁ ꯑꯩꯈꯣꯏꯁꯦ ꯌꯥꯝ ꯇꯨꯝꯕ ꯇꯥꯏꯞꯇ
ꯅꯪ ꯉꯔꯥꯡ ꯈꯪꯗꯦꯀꯣ ꯍꯥꯏꯔꯒ
ꯗꯨ ꯑꯣꯏꯁꯨ ꯉꯟꯅ ꯍꯧꯒꯠꯛꯂꯤꯅ ꯃꯁꯤ ꯈꯔ ꯇꯧꯗ꯭ꯔꯗꯤ ꯌꯥꯔꯣꯏ
ꯎꯝ ꯇꯧꯑꯣ ꯇꯧꯑꯣ
ꯎꯝ ꯎꯝ ꯅꯣꯏꯁꯨ ꯇꯧꯑꯣꯅ
ꯑꯩ ꯑꯅꯤꯔꯛ ꯇꯧꯒ꯭ꯔꯦ ꯍꯧꯖꯤꯛꯀꯤꯗꯣ
ꯃꯔꯤ ꯇꯧꯈ꯭ꯔꯦ ꯏꯃꯥꯟꯅꯕꯤꯗ ꯅꯪꯗ ꯃꯔꯤ ꯇꯧꯅꯤ ꯑꯗꯨꯒ ꯏꯃꯥꯅꯨꯋꯦꯜꯗ ꯃꯔꯤ ꯇꯧꯅꯤ
ꯋꯥ ꯉꯥꯡꯕꯁꯦ ꯐ꯭ꯔꯤꯗ ꯉꯥꯡꯕ ꯌꯥꯗꯦ ꯍꯟꯗꯛꯇꯤ
ꯍꯣꯏ ꯃꯒꯨꯟ ꯂꯩꯍꯟꯗꯨꯏꯅꯦ
ꯎꯝ ꯋꯥ ꯉꯥꯡꯕ ꯐꯥꯎ ꯃꯇꯝ ꯃꯥꯡꯍꯟ ꯃꯥꯡꯍꯟꯗꯕꯤꯗ ꯇꯧꯗꯝꯅꯦ ꯍꯟꯗꯛ
ꯑꯣ ꯍꯣꯏ ꯆꯨꯝꯃꯦ ꯆꯨꯝꯃꯦ ꯇꯧꯒꯗꯕꯅꯤ
ꯀꯥꯏ ꯆꯠꯀꯦꯔꯣ
ꯑꯩ ꯑꯥꯏ ꯑꯦꯁ ꯕꯤ ꯇꯤꯗ ꯆꯠꯅꯤꯡꯉꯥꯏ ꯂꯩ
ꯀꯔꯤꯕ
ꯑꯥꯏ ꯑꯦꯁ ꯕꯤ ꯇꯤ ꯗ
ꯀꯥꯏꯗꯔꯥ ꯑꯗꯨꯗꯤ
ꯑꯁꯦ ꯕꯁ ꯁ꯭ꯇꯦꯟꯒ ꯂꯩꯕꯗꯣ
ꯎꯝ
ꯏꯇꯔ ꯁ꯭ꯇꯦꯠ ꯇ꯭ꯔꯥꯟꯁꯄꯣꯔꯠ ꯀꯤ ꯑꯃ ꯂꯩꯕꯗꯨ
ꯀ꯭ꯔꯤ ꯇꯧꯅꯤꯡꯉꯥꯏꯔ ꯑꯗꯣ
ꯑꯁ ꯒꯔꯤꯒꯤ
ꯑꯣ
ꯆꯦ ꯆꯥꯡ ꯑꯃ
ꯑꯦꯁ ꯅꯪꯂꯣ ꯃꯤꯗꯤ ꯒꯔꯤꯒꯨꯝꯕ ꯄꯥꯏꯌꯦꯀꯣ
ꯥꯄꯥꯏꯗꯦꯀꯣ
ꯃꯤꯗꯤ ꯒꯔꯤ ꯄꯥꯏꯌꯦ ꯀꯣ
ꯄꯥꯏꯗꯦꯀꯣ
ꯅꯪꯒꯤ ꯅꯠꯇ꯭ꯔꯣ ꯀꯔꯤ ꯄꯥꯏꯗꯦ ꯍꯥꯏꯕ꯭ꯔꯣ ꯃꯥꯡꯈ꯭ꯔꯅꯤꯀꯣ ꯅꯪ ꯆꯤꯟꯊꯤꯔꯗꯤ
ꯆꯤꯟꯁꯦ ꯃꯥꯡ ꯊꯤ ꯊꯤꯕ ꯌꯥꯗꯝꯕꯅꯦꯀꯣ
ꯑꯩ ꯀꯥꯏ ꯆꯤꯟ ꯊꯤꯔꯤꯕ
ꯄꯥꯏꯗꯦꯀꯣ ꯂꯩꯇꯦꯀꯣ ꯐꯨꯑꯣꯔꯣ
ꯐꯨꯑꯣ ꯉꯝꯃꯗꯤ ꯂꯥꯛ ꯑꯦ
ꯉꯝꯅꯤꯗ ꯅꯪ ꯈꯪꯗ꯭ꯔꯣ
ꯍꯩꯅꯧ ꯄꯨꯔꯛꯇ꯭ꯔꯗꯤ ꯐꯨꯕ ꯌꯥꯗꯦ
ꯏꯁ ꯏꯁ ꯍꯩꯅꯧ ꯍꯩꯅꯧꯁꯨ ꯄꯨꯔꯅꯤ ꯐꯨꯔꯅꯤ ꯃꯥꯡꯉꯦ ꯑꯩꯒꯤ
ꯀꯔꯤ ꯃꯥꯡꯕ ꯍꯪ
ꯑꯩ ꯏꯟꯅꯔꯖꯤ ꯁ꯭ꯄꯦꯟ ꯇꯧꯔꯒ ꯅꯪ ꯐꯨꯕ ꯆꯠꯄꯗꯣ ꯑꯗꯨꯒ ꯍꯩꯅꯧꯁꯨ ꯑꯃꯨꯛ ꯄꯤꯅꯤ
ꯑꯗꯨ ꯐꯗ꯭ꯔꯣ ꯀꯩꯅꯣ ꯕꯣꯔ ꯐꯥꯡꯗꯣꯏ ꯅꯦꯅꯪ
ꯍꯣꯏꯁꯦ ꯑꯩꯈꯣꯏꯗꯤ ꯃꯤ ꯐꯕꯅꯤꯗ
ꯐꯩꯌꯦ ꯐꯩꯌꯦ
ꯃꯤ ꯄꯪ ꯐꯨꯗ ꯐꯨꯕ ꯌꯥ
ꯏꯁ ꯅꯪ ꯅꯨꯄꯥ ꯐꯥꯎ ꯄꯨꯔꯝꯅꯤ ꯅꯪꯁꯦ ꯀꯤꯑꯦꯗ
ꯑꯁ ꯑꯩ ꯑꯩ ꯑꯗꯨꯃꯥꯏꯅ ꯇꯧꯕ ꯃꯤ ꯃꯥꯟꯕ꯭ꯔꯕꯣ ꯅꯣꯏꯁꯦ ꯑꯁ ꯑꯩ ꯌꯥꯝ ꯇꯥꯎ ꯉꯝꯕꯤ ꯇꯥꯏꯞꯇꯀꯣ ꯍꯜꯗꯂꯦ ꯂꯣꯏ
ꯎꯝ ꯐꯥꯒꯤ ꯇꯧꯕꯅꯤꯗ
ꯊꯥꯖꯗ꯭ꯔꯦ
ꯊꯥꯖꯧꯑꯣ
ꯕꯣꯜ ꯂꯩꯕ꯭ꯔꯣ ꯍꯣꯔꯦꯟ
ꯎꯝ ꯕ꯭ꯔꯥꯖꯤꯜꯒꯗꯣ ꯌꯦꯡꯒꯦ
ꯕ꯭ꯔꯥꯖꯤꯜꯒ ꯖꯥꯄꯥꯟꯂꯣ
ꯎꯝ ꯃꯣꯏ ꯑꯅꯤꯒꯤꯗꯣ ꯌꯦꯡꯒꯦ
ꯄꯨꯡ ꯀꯌꯥꯗꯅꯣ
ꯇꯦꯟ ꯊꯔꯇꯤ ꯑꯣꯏꯔꯝꯅꯤ
ꯎꯝ ꯑꯗꯨꯗꯤ ꯌꯦꯡꯕ ꯌꯥꯏ
ꯌꯦꯡꯕ ꯌꯦꯡꯒꯦ
ꯌꯦꯡ ꯂꯣꯏꯔꯥ ꯅꯣꯏꯗꯤ ꯈꯪꯗꯦꯗ ꯕ꯭ꯔꯥꯖꯤꯜꯅꯗꯤ ꯉꯝꯅꯤ ꯉꯝꯅꯤ ꯈꯜꯂꯦ ꯑꯩꯗꯤ ꯑꯗꯨ ꯑꯣꯏꯔꯁꯨ ꯖꯄꯥꯟꯕꯨꯁꯨ ꯅꯨꯡꯁꯤꯗ ꯌꯦꯡꯒꯦ ꯉꯔꯥꯡ ꯅꯨꯡꯗꯥꯡꯗꯤ ꯐꯖꯅ
ꯖꯄꯥꯟꯁꯨ ꯐꯗꯤ ꯐꯖꯩ
ꯅꯨꯄꯥꯁꯤꯡꯗꯣ ꯌꯥꯝ ꯐꯖꯩ ꯍꯥꯏꯌꯦ ꯅꯨꯄꯥ ꯖꯄꯥꯟꯒꯤ ꯅꯨꯄꯥꯁꯤꯡꯗꯣ ꯅꯣꯏ ꯌꯦꯡꯗꯅꯕ ꯑꯗꯨꯒꯤ ꯉꯁꯤꯗꯤ ꯌꯦꯡꯒꯦ
ꯅꯣꯏꯗ ꯇꯤꯚꯤꯒꯨꯝꯕ ꯂꯩꯔꯗꯤ ꯐꯥꯗꯣꯏꯅꯤꯅꯦ
ꯎꯝ ꯂꯩꯇꯕ ꯐꯣꯟꯗ ꯌꯦꯡꯕ ꯇꯥꯔꯦꯅ
ꯎꯝ
ꯇꯤꯕꯤꯗꯨꯁꯨ ꯌꯦꯡꯕ ꯆꯠꯄ ꯌꯥꯏ ꯑꯗꯨ ꯑꯣꯏꯔꯁꯨ ꯇꯨꯝꯕ ꯃꯇꯝꯗ ꯑꯃꯨꯛ ꯆꯠꯄꯗꯣ ꯇꯟꯕ
ꯑꯁꯤ ꯌꯨꯇ꯭ꯌꯨꯕꯇ ꯗ꯭ꯔꯤꯝꯁ ꯑꯂꯤꯃꯤꯇꯦꯠꯗꯨ ꯌꯦꯡꯕ꯭ꯔꯥ
ꯀꯔꯤꯕ ꯌꯦꯡꯗꯦ
ꯅꯥꯒꯂꯦꯟꯒꯤ ꯀꯃꯤꯇꯤꯅꯤꯅ ꯌꯦꯡꯉꯨ ꯋꯥꯔꯜ ꯀꯞꯀꯤ ꯑꯃ ꯂꯩ
ꯅꯨꯡꯉꯥꯏꯕ꯭ꯔꯥꯗꯣ
ꯍꯣꯏ ꯁꯕ ꯇꯥꯏꯇꯜ ꯇꯧꯊꯣꯛꯎꯕꯅꯦꯕ ꯃꯣꯏꯗꯤ
ꯎꯝ ꯑꯦ ꯕꯣꯜ ꯁꯥꯟꯅꯕꯗ ꯁꯞ ꯇꯥꯏꯇꯜ ꯄꯤꯕ꯭ꯔꯥꯅꯦ
ꯅꯠꯇꯦ ꯕꯣꯜ ꯅꯠꯇꯦ
ꯑꯣ
ꯑꯩꯅ ꯍꯥꯏꯕꯗꯤ ꯀꯃꯤꯇꯤ
ꯑꯣ ꯑꯣ ꯆꯦ ꯑꯩꯈꯣꯏꯁꯦ ꯅꯣꯏꯅ ꯋꯥ ꯉꯥꯡꯕꯗ ꯗꯥꯏꯔꯦꯛ ꯗꯥꯏꯔꯦꯛ ꯇꯥꯕ ꯉꯝꯗ꯭ꯔꯦꯅꯦ ꯃꯦꯟ ꯇꯥꯕ ꯉꯝꯗꯦꯅꯦ
ꯑꯁ ꯀꯔꯤ ꯉꯝꯗꯕ꯭ꯔꯥ
ꯄꯤꯌꯨ ꯀꯣ
ꯀꯔꯤꯒꯤ ꯉꯝꯗꯕ꯭ꯔꯣ
ꯆꯥꯅ ꯇꯥꯗꯕꯒꯤ ꯑꯣꯏꯔꯝꯅꯤ
ꯍꯣꯏ ꯁꯦꯡꯅ ꯇꯥꯗꯕꯒꯤ ꯑꯣꯏꯔꯝꯅꯤꯗ
ꯎꯝ
ꯊꯕꯛ ꯆꯠꯊꯣꯛꯅꯤꯡꯉꯥꯏ ꯂꯩꯕꯔꯣ
ꯄꯨꯡ ꯀꯌꯥꯗ ꯆꯠꯀꯦꯔꯣ ꯅꯪꯒꯤ ꯊꯕꯥꯛꯇꯣ
ꯆꯥꯛꯆꯥ ꯇꯣꯛꯑꯒ
ꯎꯝ ꯌꯥꯝ ꯂꯥꯄ꯭ꯔꯕ ꯑꯗꯣ
ꯂꯥꯞꯇꯦꯅꯦ ꯁꯤ ꯑꯥ ꯗꯤꯎꯌꯂꯦꯟꯗꯣ
ꯑꯣ ꯑꯗꯨꯗꯤ ꯌꯥꯏꯅ ꯌꯥꯝ ꯅꯥꯛꯑꯦꯅ ꯈꯣꯡꯅꯁꯨ ꯆꯠꯄ ꯌꯥꯏꯅ ꯀꯔꯤꯗ ꯏꯜꯂꯒ ꯈꯣꯡꯅ ꯆꯠꯂꯨ ꯄꯥꯝꯃꯨꯌꯦ ꯑꯗꯨꯒꯤ ꯊꯥꯥꯎꯗꯣ ꯂꯥꯛꯄꯅꯤꯅ
ꯑꯩ ꯏꯟꯕ ꯂꯥꯛꯑꯣ
ꯎꯝ ꯍꯣꯏ ꯑꯗꯣ ꯀꯦꯗꯧꯉꯩ ꯆꯠꯆꯤꯔꯣ
ꯈꯪꯗꯦꯅꯦ ꯀꯅꯥ ꯀꯅꯥ ꯆꯠꯇꯣꯏꯅꯣ
ꯈꯪꯗꯦ ꯀꯅꯥ ꯀꯅꯥ ꯆꯠꯅꯤꯡꯕ꯭ꯔꯥ ꯅꯪꯅ ꯈꯪꯒꯅꯤ
ꯑꯩ ꯈꯪꯗꯦꯗ ꯑꯩꯗꯤ
ꯂꯤꯗꯤꯌꯥꯕꯨ ꯍꯥꯏꯕꯤꯌꯣꯔ ꯑꯩꯈꯣꯏ ꯑꯍꯨꯝ ꯆꯠꯅꯤꯡꯉꯥꯏ ꯂꯤꯗꯤꯌꯥꯕꯨ ꯍꯥꯏꯕꯤꯌꯨꯔ
ꯀꯅꯥꯑꯕ
ꯂꯤꯗꯤꯌꯥ
ꯂꯤꯕꯤꯌꯥ
ꯂꯤꯗꯤꯌ ꯁꯦꯜ ꯇꯟꯔꯨ ꯁꯅꯨ ꯄꯛꯇ꯭ꯔꯦ
ꯑꯣ ꯅꯍꯥꯟ ꯗꯦꯝ ꯀꯣꯂꯦꯖꯇ ꯀꯥꯕ ꯅꯠꯇ꯭ꯔꯣ ꯎꯝ
ꯌꯥꯝ ꯂꯥꯞꯄ꯭ꯔꯥ ꯀꯂꯣꯝꯇꯥꯛ ꯀꯌꯥꯒꯨꯝꯕ ꯆꯥꯡꯒꯗ꯭ꯔꯥ ꯀꯣ
ꯃꯦꯞꯇ ꯌꯦꯡꯉꯨꯅꯨ ꯃꯤꯅꯤꯠ ꯀꯨꯟꯒꯨꯝꯕ ꯁꯤꯗꯒꯤ ꯇ꯭ꯋꯦꯟꯇꯤ ꯃꯤꯠꯁꯒꯨꯝꯕ ꯍꯥꯏꯌꯣ
ꯑꯗꯨꯗꯤ ꯌꯥꯝ ꯂꯥꯞꯄ ꯅꯠꯇꯦꯅ ꯒꯥꯔꯤ ꯃꯆꯥꯗ
ꯎꯝ
ꯂꯥꯞꯄ꯭ꯔꯕꯥ ꯂꯞ ꯂꯞ ꯂꯥꯞꯄ꯭ꯔꯥꯗꯣ
ꯈꯪꯗꯦꯗ ꯌꯥꯝ ꯂꯥꯞꯄꯗꯤ ꯅꯠꯇꯦ ꯑꯗꯣ ꯃꯐꯝ ꯆꯞ ꯆꯥꯕꯗꯤ ꯑꯦꯛꯖꯦꯛꯇꯤ ꯈꯪꯗꯦ ꯑꯩꯁꯨ
ꯎꯝ
ꯑꯁꯤ ꯐꯩꯗꯤꯡꯒꯥꯔꯣꯝꯗꯅꯤꯅꯦ
ꯑꯣ
ꯀꯔꯤ ꯀꯔꯤ ꯂꯥꯏꯅꯤ ꯅꯪ ꯂꯤꯕꯤꯌꯥ
ꯏꯠꯇ ꯈꯪꯗꯦ ꯑꯩꯁꯨ ꯄꯥꯎꯁꯦꯔꯥꯎꯅ ꯍꯟꯕꯅꯦ ꯑꯩꯈꯣꯏ ꯄꯨꯅꯤꯡꯕ ꯀꯨꯏ ꯈꯔ꯭ꯦ ꯑꯗꯨꯒꯤ
ꯑꯣ ꯅꯣꯏ ꯈꯨꯟꯗꯩꯔꯣ
ꯅꯠꯇꯦ ꯍꯦ ꯇꯨꯡꯉꯥꯜꯂꯦ
ꯑꯗꯨꯗꯤ ꯅꯣꯏꯗꯤ ꯀꯃꯥꯏꯅ ꯈꯪꯅꯕ꯭ꯔꯅꯦ
ꯀꯣꯂꯦꯁꯇꯒꯤ
ꯎꯝ ꯏꯃꯥꯟꯅꯅꯕ ꯑꯩꯈꯣꯏ ꯐꯖꯅ ꯈꯪꯅꯕꯅꯤ ꯑꯗꯨꯗꯤ
ꯑꯣ
ꯑꯩꯗꯨ ꯅꯍꯥꯟꯗꯨ ꯀꯣꯏꯁꯟ ꯄꯦꯄꯔ ꯑꯃꯗꯤ ꯍꯥꯡꯕꯤꯔꯝꯕꯅꯦ ꯃꯣꯏ ꯁꯤꯃꯤꯁꯇ꯭ꯔꯒꯦꯀꯣ ꯖꯤ ꯗꯣ
ꯎꯝ
ꯖꯤꯒꯤꯔ ꯀꯔꯤꯔ ꯍꯤꯁꯇ꯭ꯔꯤꯒꯤꯔ ꯑꯃ
ꯑꯣ
ꯎꯄꯥꯏ ꯂꯩꯇ꯭ꯔꯕ
ꯑꯣ ꯑꯁ ꯅꯥꯏ ꯍꯥꯏꯕꯅꯤꯅꯦꯃꯤ ꯂꯣꯏ ꯈꯪꯗꯦ ꯑꯩꯗꯤ
ꯎꯝ
ꯈꯪꯕ ꯑꯃꯁꯨ ꯌꯥꯎꯗꯦ ꯍꯣꯏ
ꯑꯁ ꯆꯨꯅꯤꯌꯥꯔꯒ ꯍꯥꯏꯕꯗꯣ
ꯎꯝ
ꯑ ꯑꯗꯨꯅꯤꯅꯦ
ꯈꯪꯗꯦ ꯈꯪꯗꯦ ꯖꯨꯅꯤꯌꯥꯔ ꯍꯥꯏꯕꯁꯦ ꯅꯣꯏ ꯈꯛꯇꯅꯦ ꯑꯩꯅ ꯈꯪꯕ
ꯏꯁ ꯏꯁ ꯖꯨꯅꯤꯌꯔ ꯍꯥꯏꯕꯗꯤ ꯀꯣꯂꯦꯖꯀꯤ ꯖꯨꯅꯤꯌꯔ ꯍꯥꯏꯕ ꯅꯠꯇꯦ ꯃꯥꯏ ꯃꯤꯡꯅ ꯍꯥꯏꯕꯅꯤꯅ
ꯑꯣꯑꯣꯑꯣ ꯑꯣ ꯈꯪꯖꯗ꯭ꯔꯦ ꯑꯩꯈꯣꯏꯁꯦ
ꯒ꯭ꯌꯥꯟ ꯇꯗ꯭ꯔꯦꯍꯦ
ꯅꯪꯗꯤ ꯆꯥꯛ ꯂꯥꯝꯗ꯭ꯔꯣ ꯍꯧꯖꯤꯛꯐꯥꯎ
ꯂꯥꯝꯒ꯭ꯔꯦ
ꯊꯣꯡꯉꯣꯅ ꯑꯗꯨꯒꯤ
ꯎꯝ